ꯍꯂꯣ꯫
ꯍꯧꯕ꯭ꯔꯣ꯫
ꯆꯥꯕ꯭ꯔꯥ ꯆꯥꯁꯤꯡ ꯀꯃꯥꯏꯅ ꯇꯧꯔꯒꯦ ꯂꯣꯏꯗ꯭ꯔꯤꯕꯣ꯫
ꯕ꯭ꯔꯣ ꯚꯣꯏꯁꯦ ꯈꯤꯇꯪ ꯇꯞꯄꯤꯅꯤꯡꯉꯕꯀꯣ꯫
ꯇꯄ꯭ꯔꯣ꯫
ꯇꯞꯄꯗꯣ ꯃꯍꯣꯢ꯫
ꯎꯝ ꯅꯥꯀꯣꯡ ꯊꯝꯗ꯭ꯔꯣ ꯅꯥꯀꯣꯡꯗ꯫ ꯇꯥꯔꯕꯣ ꯇꯥꯔ ꯏꯌꯦ ꯄꯤꯁꯀ꯫ ꯆꯥꯗ꯭ꯔꯤꯗ ꯏꯌꯥꯔꯄꯤꯠ ꯄꯨꯡ ꯇꯔꯥ ꯇꯥꯗ ꯉꯥꯏꯔ ꯀꯩꯅꯣ꯫
ꯎꯝ꯫ ꯑꯩꯈꯣꯏꯗꯤ ꯉꯁꯤ ꯉꯟꯗꯣꯏꯔ ꯑꯩꯈꯣꯏ ꯇꯣꯛꯑꯦ ꯀꯨꯏꯔꯦ ꯇꯣꯛꯑꯦ ꯀꯨꯏꯔꯦ꯫
ꯄꯨꯡꯀꯌꯥ ꯆꯥꯕ꯫
ꯄꯨꯡꯗꯤ ꯆꯞ ꯆꯥ꯫ ꯗꯤ ꯈꯪꯗ꯭ꯔ ꯉꯍꯥꯛ ꯑꯣꯏꯦꯕ ꯁꯥꯕ꯫
ꯁꯤ ꯌꯥꯝ ꯉꯜꯂꯦꯗ꯫
ꯉꯡꯂꯦ ꯉꯁꯤꯗꯤ ꯈꯔ꯫
ꯏꯌꯔꯄꯤꯤꯁꯀꯨꯝꯕ ꯑꯃ ꯂꯩꯁꯤꯟꯕ ꯌꯥꯔꯦ ꯕ꯭ꯔꯗ꯫
ꯌꯥꯐꯤꯁ ꯌꯥꯐꯤꯁ ꯇꯧꯔꯗꯤ ꯔꯦꯀꯣꯔꯠ ꯇꯧꯕ꯭ꯔꯣ ꯑꯃꯨꯛ ꯇꯥꯔꯣꯏꯏꯌꯦ꯫
ꯑꯣ꯫ ꯑꯗꯨ ꯆꯨꯝꯃꯤꯅꯦ ꯍꯣꯏ ꯍꯣꯏ ꯅꯣꯏ ꯀꯦꯟꯖꯥꯡ ꯆꯥꯔꯕ꯫
ꯍꯋꯥꯏ ꯊꯣꯡꯉꯦ ꯕ꯭ꯔꯣꯏꯗꯤ ꯀꯩ ꯇꯧꯔꯕ꯫
ꯑꯩꯈꯣꯏꯁꯦ ꯏꯟꯁꯥꯡꯁꯦ ꯑꯩꯈꯣꯏ ꯃꯥꯅ꯫ ꯊꯣꯡꯕꯅꯤ ꯑꯩ ꯑꯩ ꯊꯣꯡꯗ꯭ꯔꯦ ꯆꯥꯒꯒ ꯊꯣꯡꯗ ꯀꯨꯏꯔꯦꯉꯣ
ꯆꯥꯛ ꯊꯣꯡꯕꯖꯦ ꯀꯩꯅꯣ ꯅꯠꯇꯦꯕ ꯏꯅꯥꯠ ꯅꯠꯇꯦꯕ ꯅꯠꯇ꯭ꯔꯥ
ꯆꯥꯛ ꯊꯣꯡꯕꯁꯦ ꯍꯥꯏ ꯋꯥꯅꯤ ꯃꯇꯝꯗꯣ ꯆꯪꯉꯤꯗꯅ
ꯎꯝ
ꯊꯤꯗꯣꯛꯑ ꯊꯣꯡꯗꯣꯛꯑ ꯆꯥꯃ ꯐꯩ
ꯕꯣꯔꯗꯤꯡ ꯂꯣꯏ ꯂꯩꯕ꯭ꯔꯣ
ꯕꯣꯔꯗꯤꯡꯖꯤ ꯃꯥꯖꯦ ꯏꯅꯥꯎ ꯏꯅꯥꯎꯄꯥꯖꯦ ꯀꯩꯅꯣ ꯃꯥꯖꯦ ꯕꯣꯔꯗꯤꯡꯖꯦ ꯉꯥꯏꯍꯥ ꯑꯦꯂꯕꯦꯟ ꯊꯥ ꯂꯣꯢꯔꯒ ꯊꯣꯛꯂꯛꯄꯅꯦꯕ ꯇꯨꯌꯦꯐꯀꯤꯗꯣ
ꯑꯥ
ꯑꯗꯨꯒ ꯀꯅꯥꯝ ꯂꯩꯇ꯭ꯔꯕ ꯕꯣꯔꯗꯤꯡꯗ ꯇꯦ ꯃꯣꯏ ꯇꯌꯦꯞ ꯀꯥꯔꯤꯕ
ꯑꯥ
ꯀꯅꯥꯝ ꯂꯩꯇꯦꯅ ꯃꯃꯥꯟꯅꯕ ꯌꯥꯎꯗꯦꯅ ꯁꯨꯝ ꯇꯟꯕꯤꯗꯣ ꯆꯪꯉꯣ ꯌꯥ ꯑꯗꯩ ꯆꯪꯒꯤꯗ꯭ꯔꯦꯕ
ꯑꯥ
ꯑꯗꯨꯒ ꯍꯧꯖꯤꯛꯁꯦ ꯆꯪꯉꯣꯗꯤ ꯍꯥꯏꯔꯕꯅꯦ ꯃꯣꯏ ꯑꯣꯖꯥꯒꯩꯅ ꯀꯨꯏꯔꯕꯅꯦ ꯑꯗꯣ ꯍꯧꯖꯤꯛꯁꯦ ꯃꯥ ꯍꯥꯏꯖꯦ ꯃꯃꯥꯟꯅꯕꯒꯩꯖꯦ ꯋꯥꯔꯜ ꯀꯞ ꯂꯣꯏꯔ ꯆꯪꯕꯒꯤ ꯋꯥꯔꯤ ꯇꯧꯋꯦꯕ
ꯑꯥ
ꯑꯗꯣ ꯃꯥ ꯍꯥꯏꯖꯦ ꯋꯥꯔꯜ ꯀꯞ ꯂꯣꯏꯔꯒ ꯑꯣꯏ ꯆꯪꯉꯒꯦ ꯍꯥꯏꯗꯤ ꯗꯦꯠ ꯇ꯭ꯋꯦꯟꯇꯤꯒ ꯇ꯭ꯋꯦꯟꯇꯤ ꯈꯔ ꯍꯦꯜꯂꯛꯄ ꯑꯗꯥꯏꯗꯣ
ꯎꯝ
ꯑ ꯍꯣꯏ ꯃꯥ ꯇꯨꯌꯦꯞ ꯊꯥꯗꯣꯏꯅꯦ ꯎꯝ ꯇꯨꯌꯦꯞ ꯀꯥꯏꯅꯦ
ꯀꯥꯏꯔꯣ ꯅꯠꯇ꯭ꯔꯥ ꯊꯥꯗꯣꯏꯔꯣ
ꯇꯨꯌꯦꯞ ꯀꯥꯕ ꯍꯥꯏꯇꯥꯥꯔꯦ ꯊꯥ ꯊꯥ ꯃꯊꯪꯒꯤꯗ ꯊꯥꯗꯣꯏꯅꯦ ꯍꯥꯏ ꯇꯥꯔꯦ ꯍꯖꯤꯛ ꯀꯥꯕ ꯍꯥꯏꯇꯥꯥꯔꯦ ꯇꯨꯌꯦꯞꯁꯦ ꯃꯣꯏ ꯕꯦꯖꯇꯒꯤ ꯄꯣꯏꯁꯟ ꯂꯩꯇ꯭ꯔꯦ
ꯇꯨꯌꯦꯞ ꯑꯗꯒꯤ ꯇꯨꯌꯦꯞ ꯄꯣꯖꯤꯁꯟꯃꯛ ꯂꯩꯇ꯭ꯔꯒꯁꯨ ꯃꯣꯏ ꯑꯥꯏ ꯇꯤꯄꯤ ꯁꯤ ꯆꯠꯂꯦ ꯑꯩꯇꯤ ꯃꯊꯛ ꯆꯠꯂꯗꯤ ꯃꯣꯏ ꯍꯌꯦꯡ ꯂꯥꯏꯔꯤꯁꯨ ꯇꯝꯕꯗ ꯄꯣꯝꯖꯔꯦꯗꯅ
ꯎꯝ
ꯈꯣꯏꯅ ꯕ꯭ꯔꯣ ꯑꯩꯈꯣꯏꯅ ꯑꯃꯨꯛ ꯀꯩꯅꯣ ꯇꯧꯍꯧꯗ꯭ꯔꯦ ꯍꯥꯏꯇꯥꯔꯦ
ꯇꯧꯍꯧꯗ꯭ꯔꯦ ꯀꯣꯔꯣ ꯀꯣꯔꯣꯅꯥꯅ ꯈꯔ ꯃꯥꯡ ꯑꯗꯩ ꯀꯩꯅꯣ ꯈ ꯃꯥꯡ ꯄꯣꯏ ꯂꯣꯏꯒꯤꯕ ꯋꯥꯅꯤꯅ
ꯍꯥꯏꯗꯤ ꯏꯁꯥꯅ ꯍꯣꯠꯅꯕꯖ ꯈꯔ ꯋꯥꯠꯍꯧꯔꯦ ꯍꯥꯏꯇꯥꯢ
ꯍꯣꯏ ꯏꯁꯥꯅ ꯍꯣꯠꯅꯕꯖꯨ ꯈꯔ ꯋꯥꯠꯈ꯭ꯔꯦ
ꯑꯩꯗꯤ ꯂꯥꯏꯔꯤꯛ ꯁꯨꯡꯄꯥ ꯄꯥꯗ꯭ꯔꯦꯍꯦ
ꯑꯗꯨꯀꯥꯟꯗꯗꯤ ꯀꯩꯅꯣꯅꯦ ꯕꯣꯔꯤꯡ ꯆꯪꯕꯗ ꯃꯣꯏꯅ ꯅꯣꯠꯁ ꯄꯤꯕ ꯈꯔ ꯑꯗꯨꯕꯨꯗꯤ ꯄꯥꯏ ꯃꯥꯛ ꯃꯔꯨ ꯑꯣꯏꯕ ꯈꯔ ꯑꯗꯨ ꯃꯉꯥꯏ ꯑꯦꯂꯕꯦꯟ ꯇꯨꯌꯦꯜꯞꯀꯤ ꯂꯥꯏꯔꯤꯛꯁꯤꯃꯥ ꯃꯃꯨꯠ ꯒ꯭ꯌꯥꯟ ꯑꯃꯠꯇ ꯇꯥꯒꯤꯗ꯭ꯔꯕꯅꯤ ꯇꯧꯔꯤꯁꯦ
ꯍꯥꯏꯒꯨꯝꯅ ꯑꯩꯁꯨ ꯀꯔꯤꯝ ꯇꯥꯗꯦꯅ ꯑꯩ ꯀꯩꯅꯣꯗ ꯏꯂꯚꯦꯟꯗ ꯇꯨꯏꯁꯟ ꯈꯔ ꯆꯠꯍꯧꯕꯩ ꯑꯩ ꯀꯦꯃꯤꯁ ꯇ꯭ꯔꯤ ꯈꯔ ꯒ꯭ꯌꯥꯟ ꯇꯥꯍꯧꯋꯦ ꯑꯗꯒꯤ ꯐꯤꯖꯤꯛꯁ ꯑꯃ ꯒ꯭ꯌꯥꯟ ꯁꯨꯡꯇꯥ ꯇꯥꯗꯦ ꯃꯦꯠꯁ ꯑꯃ ꯈꯔ ꯒ꯭ꯌꯥꯟ ꯇꯧꯍꯧꯋꯦ ꯃꯦꯠꯁ ꯀ ꯀꯦꯃꯤꯁꯇ꯭ꯔꯤꯒ ꯒ꯭ꯌꯥꯟ ꯇꯍꯧꯋꯦ ꯕꯥꯏꯌꯣꯁꯨ ꯇꯨꯋꯏꯁꯟ ꯆꯠꯂꯦ ꯍꯥꯏꯕ ꯋꯥꯅꯤ
ꯍꯣꯏ ꯃꯣꯏ ꯇꯨꯢꯁꯟꯖꯦ ꯎꯝ ꯀꯃꯥꯏ ꯇꯧꯒꯦ ꯍꯥꯏ ꯀꯥꯟꯗ
ꯑꯩꯅ ꯃꯅꯤꯡ ꯐꯝꯃꯦꯗꯅ
ꯎꯝ
ꯃꯅꯤꯡ ꯐꯝꯃꯒꯅ ꯑꯃꯨꯛ ꯀꯩ ꯍꯥꯏꯇꯥꯔꯦꯅꯦ ꯃꯥꯏ ꯀꯩ ꯍꯥꯏꯇꯥꯔꯦ ꯃꯥꯏꯖ ꯀꯥꯗꯣ ꯐꯨꯜꯂꯒ ꯀꯩ ꯍꯥꯏꯇꯥꯔꯦꯅꯦ
ꯕꯥꯌꯣ ꯋꯥꯜꯗꯨꯅꯦꯕꯀꯣ ꯎꯝ ꯑꯩ ꯆꯠꯂꯤꯖꯦ ꯑꯗꯣ
ꯃꯥꯏꯀꯔꯐꯣꯟ ꯄꯥꯜꯂ ꯉꯥꯡꯉꯦꯅ ꯅꯤꯜꯅ ꯇꯥꯗꯕꯤꯅꯦꯕ ꯀꯥ ꯊꯣꯡ ꯊꯣꯡꯅꯥꯎ ꯑꯝꯇ ꯌꯥꯎꯗꯕꯩ
ꯀꯥꯏ ꯖꯒꯥ ꯂꯩꯕ
ꯚꯥꯏ ꯋꯥꯜ ꯀꯩꯅꯣꯗꯣ ꯒꯣꯕꯤꯟꯗ ꯀꯩꯅꯣ ꯃꯅꯥꯛꯇ ꯂꯩꯌꯦꯕ ꯒꯣꯕꯤꯟꯗꯖꯤ ꯇꯦꯝꯄꯜꯗꯣ ꯑꯗꯨꯏ ꯃꯅꯥꯛꯇ ꯂꯩꯕꯗꯨꯗ ꯃꯥꯏꯀꯔꯐꯣ ꯄꯥꯜꯂ ꯉꯥꯡꯉꯦꯅ ꯀꯩꯝ ꯇꯥꯗꯕꯤꯅꯦꯕ ꯅꯤꯜꯂꯒ ꯑꯗꯣ ꯋꯥ ꯃꯥꯏꯀꯔꯐꯣꯟ ꯌꯥꯎꯗꯕꯤ ꯉꯥꯡꯉꯦꯅ ꯑꯗꯣ ꯇꯞꯅ ꯋꯥꯁꯤ ꯇꯞꯅ ꯉꯥꯡꯉꯒ ꯀꯩ ꯍꯥꯏꯇꯥꯔꯦ ꯇꯥꯗꯕꯤꯅꯦꯕ ꯑꯗꯨꯁꯨ ꯕꯦꯔꯥꯅꯤꯉꯣ ꯑꯁ ꯑꯗꯨ
ꯈꯨꯔꯥꯏꯒꯤꯗ ꯂꯩꯔꯝꯃꯦ ꯍꯥꯏꯗꯨꯔꯣ ꯈꯨꯔꯥꯏꯒꯤꯗ ꯍꯥꯏꯕ꯭ꯔꯣ
ꯑꯗꯨꯗꯤ ꯀꯩꯅꯣꯅꯣꯍꯦ ꯑꯦꯟꯗꯤꯒꯤ ꯇꯨꯢꯁꯟ ꯇꯧꯕ ꯇꯧꯕꯩꯅꯤ ꯀꯩꯅꯣ
ꯑꯣ ꯅꯪ ꯍꯥꯏꯖꯦ ꯑꯦꯂꯕꯦꯟꯒꯤꯗ
ꯑ ꯏꯂꯚꯦꯟꯒꯤꯗ ꯀꯩꯅꯣ ꯇꯧꯕ ꯍꯥꯏꯇꯥꯔꯦ ꯏꯂꯚꯦꯟꯒꯤꯗ ꯑꯩꯕ ꯇꯨꯏꯁꯟ ꯈꯔ ꯆꯠꯂꯦꯕ ꯃꯦꯠꯁꯀ ꯀꯦꯃꯦꯁꯇ꯭ꯔꯤꯒꯗꯤ ꯒ꯭ꯌꯥꯟ ꯇꯥꯍꯧꯋꯦꯕ ꯑ ꯕꯥꯏꯌꯣ ꯐꯤ ꯕꯥꯢꯌꯣꯗꯤ ꯇꯨꯏꯁꯟꯖꯨ ꯆꯠꯂꯤꯅꯤ ꯒꯌꯥꯟ ꯇꯥꯍꯧꯗꯕ ꯍꯥꯏꯇꯥꯔꯦ ꯑꯩꯅꯖꯨ ꯈꯔ ꯍꯣꯠꯅꯕ ꯋꯥꯠꯈ꯭ꯔꯦꯀꯣ
ꯁꯅꯥꯝꯃꯆꯥꯍꯣꯢ ꯄꯨꯟꯅ ꯑꯗꯋꯥꯏ ꯇꯝꯃꯤꯟꯅꯔꯤꯕ꯭ꯔꯣ
ꯇꯝꯃꯤꯟꯅꯗꯦꯗ ꯑꯗꯨ ꯁꯥꯃꯆꯥꯍꯣꯏ ꯀꯩꯅꯣ ꯇꯧꯔꯤꯗꯨꯅ ꯇꯨꯌꯦꯞ ꯀꯩꯅꯣ ꯇꯧꯔꯛꯄ ꯑꯗꯥꯏꯗꯅꯤ ꯀꯩꯅꯣ
ꯅꯣꯏ ꯅꯪ ꯕꯣꯔꯗꯤꯡ ꯅꯣꯏ ꯅꯣꯏꯑꯍꯨꯝ ꯕꯣꯔꯗꯤꯡ ꯂꯩꯃꯤꯟꯅꯔꯝꯗꯥꯏꯅꯦ
ꯎꯝ ꯂꯩꯃꯤꯟꯅꯗꯤꯌꯦ ꯔꯦꯟꯇ ꯂꯩꯕꯅꯦ ꯊꯧꯕꯥꯟꯗ
ꯑꯣ
ꯔꯦꯟꯇ ꯂꯩꯔꯒ ꯇꯨꯌꯦꯞ ꯏꯂꯚꯦꯟ ꯂꯣꯏꯔꯝꯗꯥꯏꯒꯤ ꯇꯨꯌꯦꯞ ꯀꯥꯔꯝꯗꯥꯏꯒꯤ ꯇꯨꯌꯦꯞꯀꯤ ꯐꯥꯎꯟꯗꯦꯁꯟ ꯇꯧꯕ ꯍꯧꯕꯅꯦꯕ
ꯀꯣꯔꯣꯅꯥ ꯂꯥꯛꯁꯟꯒꯤꯕ ꯑꯗꯨꯒ
ꯑꯗꯣ ꯀꯣꯔꯣꯅꯥ ꯂꯥꯛꯁꯟꯒ꯭ꯔꯦ ꯑꯗꯨꯣꯢꯁꯨ ꯂꯥꯢꯔꯤꯛ ꯐꯥ ꯄꯥꯔꯝꯃꯅꯤꯀꯣ ꯑꯗꯨꯝꯀꯥꯟ
ꯍꯣꯏꯅꯦ ꯄꯥꯝ ꯖꯥ ꯍꯥꯏꯗꯤ ꯂꯥꯏꯔꯤꯛ ꯄꯥꯅꯤꯡ ꯃꯤꯒ ꯄꯨꯜꯂꯗꯤ ꯁꯨꯝ ꯄꯥꯅꯤꯡꯉꯤꯗꯅ
ꯑꯥ ꯑꯁꯦꯡꯕꯩꯅꯦ ꯑꯩ ꯂꯥꯏꯔꯤꯛ ꯐ ꯄꯥ ꯍꯧꯔꯝꯃꯅꯦ
ꯍꯣꯏꯅꯦ ꯑꯗꯥꯏ ꯀꯥꯟꯗꯗꯤ ꯑꯗꯨꯝ ꯃꯑꯣꯡꯗꯣ ꯃꯥꯜꯂꯦꯕ
ꯎꯝ ꯕ꯭ꯔꯣ ꯍꯣꯢ ꯀꯩꯅꯣ ꯈꯪꯕ꯭ꯔꯣ ꯍꯥꯢꯖꯦ
ꯅꯪ ꯐꯣꯇꯣ ꯅꯨꯡꯇꯣ ꯑꯗꯨꯝ ꯊꯥꯒꯠꯄ ꯈꯣꯠꯄ ꯇꯧꯔꯝꯃꯤꯗꯨꯗꯤ ꯈꯪꯍꯧꯋꯤ ꯈꯪꯍꯧꯋꯤ ꯀꯩꯅꯣ ꯊꯥꯒꯠꯄ ꯍꯥꯏꯗꯤ ꯁꯨꯝ ꯐꯣꯟꯗ ꯌꯥꯎꯕ ꯐꯣ ꯐꯣ ꯊꯥꯒꯠꯇ꯭ꯔꯁꯨ ꯐꯣꯟꯗ ꯌꯥꯎꯕ ꯈꯣꯠꯄ ꯊꯦꯡꯅꯩꯗꯅ
ꯎꯝ
ꯅꯣꯏ ꯀꯩꯅꯣ ꯅꯃꯥꯟꯅꯕ ꯔꯣꯅꯥꯟꯗꯣ ꯔꯣꯅꯥꯟꯗꯣ ꯍꯥꯏꯖꯤꯅ ꯅꯣꯏ ꯕꯦꯁꯂꯣ ꯀꯩꯅꯣ
ꯀꯩꯅꯣꯅꯤꯗ ꯑꯈꯣꯏ ꯏꯌꯥꯝꯕꯕꯨꯗꯤ ꯊꯣꯛꯑꯦ ꯑꯗꯨ ꯑꯣꯢꯖꯨ ꯏꯃꯥꯟꯅꯕꯗꯧꯅ ꯑꯗꯨꯝ ꯂꯣꯏꯅ
ꯅꯣꯏ ꯆꯍꯤ ꯈꯔ ꯍꯜꯂꯦꯕ
ꯑꯥ ꯆꯍꯤ ꯑꯅꯤꯃꯨꯛ ꯍꯜꯂꯝꯒꯅꯤ ꯑꯩꯉꯣꯟꯗꯩ
ꯄꯣꯏꯔꯩꯒꯤ ꯄꯣꯏꯔꯩ ꯄꯣꯏꯔꯩ ꯀꯔꯤ ꯍꯥꯏꯔꯑꯣꯅꯦ
ꯉ ꯉꯔꯥꯡꯒꯤ ꯕꯣꯟꯗꯣ ꯏꯃꯩꯅ ꯕ꯭ꯔꯣ ꯑꯩ ꯀꯩꯅꯣꯗꯣ ꯏꯖꯤꯞꯇ ꯂꯨꯄꯥ ꯆꯥꯝꯃ ꯕꯦꯠ ꯇꯧꯋꯦ
ꯎꯝ
ꯑꯩ ꯁꯨꯝ ꯕꯦꯠ ꯇꯧꯋꯤꯁꯦ ꯀꯩꯅꯣ ꯍꯥꯏꯀꯥꯟꯗ ꯔꯦꯁꯤꯌꯣꯗꯣ ꯌꯥꯝ ꯋꯥꯡꯕ ꯍꯥꯏꯇꯥꯔꯦ ꯢꯂꯕꯦ ꯏꯖꯤꯞꯇ ꯊꯥ ꯇꯥꯗꯤ ꯂꯨꯄꯥ ꯂꯤꯁꯤꯡ ꯑꯃ ꯆꯥꯝ ꯐꯪꯗꯣꯏꯅꯦꯕ ꯑꯗꯣ ꯑꯥꯔꯖꯦꯟꯇꯤꯅꯥ ꯊꯥꯔꯒꯅꯦ ꯂꯨꯄꯥ ꯀꯨꯟꯊ꯭ꯔꯥ ꯃꯉꯥꯈꯛ ꯐꯪꯉꯦꯕ
ꯑꯥ
ꯑꯅ ꯑꯩꯁꯨꯝ ꯏꯖꯤꯞꯇ ꯕꯤꯠ ꯇꯧꯕ ꯍꯥꯏꯇꯥꯔꯦ ꯒꯣꯜꯖꯦ ꯑꯅꯤ ꯊꯣꯛ ꯊꯣꯛ ꯆꯟꯁꯤꯜꯂꯛꯄꯅꯦ ꯏꯃꯥꯏ ꯑꯩ ꯍꯔꯥꯎꯕꯁꯤ ꯂꯣꯏꯔꯦꯕꯣ ꯂꯨꯄꯥ ꯂꯤꯁꯤꯡ ꯑꯃ ꯐꯪꯗꯣꯔꯦ
ꯈꯤꯇꯪ ꯈꯛꯇꯅꯤꯅꯦ ꯕꯔꯗꯔ ꯑꯁ
ꯉꯥꯛꯛꯇꯅ ꯢꯃꯥꯏ ꯂꯣꯏꯔꯝꯗꯥꯏ ꯃꯤꯟꯠꯇꯨꯗ ꯀꯔꯤ ꯃꯣꯏ ꯇꯧꯔꯛꯏꯗꯨꯕꯣ ꯐꯥ ꯊꯣꯝꯖ ꯃꯦꯁꯤꯁꯨ ꯅꯩꯁꯜꯂꯛꯏꯍꯥ
ꯃꯣꯏꯖꯦ ꯀꯩꯅꯣꯅꯤꯗ ꯍꯥꯏꯗꯤ ꯂꯣꯏꯔꯝꯗꯥꯏ ꯃꯣꯏ ꯏꯖꯠꯀꯤ ꯋꯥꯐꯝ ꯂꯥꯛꯄꯅꯤꯅꯀꯣ
ꯎꯝ
ꯍꯦꯛꯇ ꯑꯔꯣꯏ ꯐꯨꯗꯣ ꯁꯥꯟꯅꯕꯅꯦꯃꯦ ꯑꯗꯒꯤ ꯏꯖꯤꯞ ꯀꯥꯡꯒꯨꯖꯨ ꯑꯃꯨꯛ ꯉꯥꯎꯔꯦꯕ ꯃꯣꯏꯁꯨ ꯍꯥꯏꯗꯤ ꯄ꯭ꯔꯦꯁꯔꯗꯣ
ꯎꯝ
ꯍꯟꯇꯣꯛꯅꯕ ꯃꯑꯣꯡ ꯁꯥꯟꯅꯔꯄ ꯃꯩꯁꯨ ꯉꯥꯎꯔꯦꯕ ꯉꯥꯎꯔꯤꯀꯥꯟꯗ ꯊꯥꯖꯤꯜꯂꯛꯄꯅꯤꯗꯅ ꯍꯥꯟꯅꯗꯤ ꯐꯥꯅ ꯊꯤꯉꯝꯃꯦ
ꯎꯝ
ꯃꯤꯅꯤꯠ ꯂꯥꯁ ꯃꯤꯅꯠꯁꯤꯗꯤ ꯕꯦꯔꯥꯅꯦ ꯕꯣꯟꯁꯤ ꯂꯨꯏꯕ ꯌꯥꯝꯅ ꯑꯗ ꯇꯣꯈꯤꯅ ꯑꯗꯨꯕꯨ ꯃꯣꯏ ꯈꯪꯗꯦꯅꯦ ꯀꯝ ꯄ ꯑ ꯌꯥꯝ ꯀꯩ ꯀꯟꯇ꯭ꯔꯣꯚꯔꯁꯦꯜ ꯌꯥꯝ ꯑꯣꯏ ꯃꯥꯜꯂꯦꯅꯦ ꯑꯗꯣ ꯖꯁ ꯅꯨꯡ ꯃꯔꯩ ꯌꯦꯠ
ꯈꯔꯗꯤ ꯑꯣꯏ ꯉꯔꯥꯡꯒꯤꯗꯣ
ꯑꯗꯣ ꯍꯣꯏ ꯌꯥꯝ ꯀ ꯌꯥꯝ ꯀꯥ ꯍꯦꯟꯕꯨꯔꯤ ꯑꯍꯥꯟꯕꯩ ꯒꯣꯜ ꯒꯣꯜ ꯑꯍꯥꯟꯕꯩ ꯆꯠꯅꯈ ꯑꯅꯤꯁꯨꯕꯩ ꯒꯣꯜ ꯑꯗꯣ ꯑꯣꯞꯁꯥꯏꯠ ꯇꯥꯕꯩ ꯈꯨꯟꯅꯩꯗꯣ ꯑꯗꯨ ꯅꯨꯄꯥꯗꯣ ꯑ ꯑꯣꯞꯁꯥꯏꯠ ꯅꯠꯇꯦ ꯍꯣꯍꯣꯏ ꯆꯨꯝꯃꯤ ꯗꯤꯁꯂꯣꯏ ꯀꯩꯅꯣꯍꯣꯏ ꯐꯣꯜ ꯇꯧꯒꯤꯕꯩꯗꯣ
ꯑꯥ
ꯑꯗꯨꯒꯤꯗꯣ ꯑꯗꯨꯏ ꯒꯣꯟ ꯈꯨꯆꯟꯗꯣ ꯅꯩꯗ꯭ꯔꯣ
ꯑꯗꯨ ꯕꯣꯟ ꯈꯨꯄꯔꯛꯇꯣ ꯈꯨꯐꯖꯗꯤ ꯂꯣꯏꯔꯦꯉꯣ ꯏꯝꯃꯥꯏ ꯑꯥ ꯃꯈ꯭ꯔꯥꯡꯒ ꯊꯥꯗ ꯑꯝꯊꯤ ꯉꯥ ꯄꯨꯔꯛꯄ ꯋꯥꯅꯦ ꯑꯁ ꯐꯥꯖꯩꯌꯦ ꯑꯗꯨꯝꯅꯤ ꯅꯥ ꯏꯃꯥꯏ ꯑꯗꯨꯏ ꯀꯥꯎꯟꯇꯔꯤꯇꯤ ꯇꯨ ꯌꯣꯅꯤ ꯑꯗꯨꯗꯕꯨ ꯑꯗꯨꯗꯤ ꯎꯄꯥꯏ ꯂꯩꯇꯦ ꯐꯅ ꯂꯤꯡꯕ ꯇꯤꯝ ꯑꯣꯏꯁꯨ
ꯑꯗꯨ ꯑꯁ ꯑꯗꯨ ꯅꯨꯄꯥꯗꯣ ꯕ꯭ꯔꯣꯄꯔꯠ ꯄ꯭ꯔꯣꯔꯇꯨꯒꯥꯟꯒꯤꯗ ꯑꯗꯣꯝ ꯉꯁꯥꯏꯗ ꯆꯦꯜꯂꯤꯁꯦ ꯔꯥꯏꯠ ꯋꯤꯡꯗ ꯆꯦꯜꯂꯤꯁꯦ ꯄꯦꯗ꯭ꯔꯣ ꯅꯇꯣ ꯑꯅ ꯑꯃ ꯆꯦꯟꯗ꯭ꯔꯣ ꯑꯁ ꯑꯗꯨꯝ ꯑꯗꯨ ꯅꯨꯄꯥ ꯑꯝꯇꯪ ꯌꯥꯎꯖꯔꯝꯃꯁꯨ ꯐꯗꯧꯅꯤꯗ
ꯈꯪꯗꯦ ꯑꯩ ꯃꯁꯛꯁꯨ ꯈꯪꯗꯦ ꯑꯩ ꯁꯨꯝ ꯏꯖꯤꯞꯁꯦ ꯃꯥ ꯕꯣꯟ ꯌꯦꯡꯗꯦꯕꯀꯣ ꯃꯥ ꯊꯤ ꯐ ꯀꯩꯅꯣ ꯇꯧꯕ ꯍꯥꯏꯗꯣ ꯑꯗꯣ ꯃꯣꯏꯅ ꯀꯩ ꯍꯥꯏꯇꯥꯕ ꯑꯩ ꯈꯨꯁꯥꯟꯅꯗꯣ ꯌꯥꯝꯅ ꯀꯋꯥꯔꯗ ꯑꯣꯏꯅ ꯁꯥꯟꯅꯩꯌꯦꯕ ꯀꯩ ꯍꯥꯏꯇꯥꯔꯦꯅꯦ ꯑꯗꯨ ꯌꯦꯡꯉꯅꯦ ꯕꯣꯜꯁꯦ ꯑꯁꯣꯝꯒꯤ ꯑ ꯃꯣꯏ ꯑꯥꯔꯖꯦꯟꯇꯤꯅꯥꯒꯤ ꯋꯥꯡꯃꯗ ꯁꯨꯛꯂ ꯂꯥꯡꯈꯠꯂꯛꯇ꯭ꯔꯦꯕ ꯕꯣꯟꯁꯦ ꯑꯗꯨꯝ ꯑꯁꯣꯝꯗ ꯑꯗꯨꯝ ꯁꯥꯟꯅ ꯂꯩꯔꯦꯕ
ꯑꯗꯨꯗ ꯀꯩ ꯍꯥꯏꯇꯥꯔꯕ꯭ꯔꯣ ꯃꯤꯅ ꯑꯦ ꯇꯦꯝꯣ ꯀꯨꯟ ꯀꯨꯟꯊ꯭ꯔꯥ ꯇꯧꯔꯑꯗꯤ ꯑꯃꯨ ꯅꯤꯌꯛ ꯆꯟꯕꯕꯁꯤꯁꯨ ꯃꯍꯧꯁꯥ ꯅꯠꯇ꯭ꯔꯣ
ꯃꯥꯅꯦ ꯄꯦ ꯇꯤ ꯑꯦꯝꯗꯤ ꯌꯥꯝ ꯊꯤ ꯍꯦꯟꯈ꯭ꯔꯦꯕ ꯁꯣꯝꯗ
ꯑꯦ ꯇꯤ ꯑꯦꯝꯗꯤ ꯑꯥꯔꯖꯦꯟꯇꯤꯅ ꯈꯨꯍꯦꯟ ꯊꯤꯍꯜꯂꯤ ꯃꯇꯎꯁꯨ ꯂꯩꯇꯕ ꯍꯥꯏꯇꯥꯔꯦ ꯑꯗꯨ ꯀꯤꯞꯄꯔꯅꯁꯨ ꯈꯪ ꯉꯥꯛꯑꯦ ꯑꯝ ꯄ ꯄꯣꯔꯦ ꯃꯦꯁꯤꯒꯤ ꯉꯥ ꯐ꯭ꯔꯤ ꯀꯤꯛꯇꯣ ꯌꯦꯉꯣꯅꯦ ꯏꯇꯥꯥꯎ ꯐꯥ ꯀꯥꯎꯔꯛꯇ꯭ꯔꯣ ꯏꯃꯥꯏ ꯄꯦꯅꯥꯜꯇꯤ ꯆꯜꯍꯧꯗ꯭ꯔꯖꯁꯨ ꯅ ꯐ꯭ꯔꯤ ꯀꯤꯛꯇꯨ ꯌꯦꯉꯣ ꯅ
ꯏꯊꯥ ꯊꯥꯖꯗꯅ ꯇꯧꯑꯦ ꯌꯦꯡꯉꯦ ꯐꯖꯩꯅꯕ ꯅ ꯑꯕ ꯄꯣꯔꯇꯨꯒꯥꯟꯒꯤ ꯐꯦꯟꯕꯨꯗꯤ ꯑꯣꯏꯕ ꯅꯕ ꯑꯥꯔꯖꯦꯟꯇꯤꯅꯥꯒꯤ ꯑꯁ ꯑꯔꯖꯦꯟꯇꯤꯅ ꯃꯦꯁ ꯀꯩ ꯃꯤꯠ ꯂꯣꯏ ꯄꯦꯜꯂꯤꯅ
ꯑꯗ ꯐꯖꯅ ꯁꯥꯟꯅꯩꯕ ꯃꯣꯏ ꯉꯔꯥꯡ
ꯀꯦꯕꯔꯗꯦ ꯁꯥꯟꯅꯕ ꯍꯥꯏꯗꯤ ꯅꯩꯌꯦꯕ
ꯎꯝ
ꯑꯔꯖꯦꯟꯇꯤꯅꯥꯁꯦ ꯐꯥꯗꯤ ꯐꯖꯩꯗ ꯕꯣꯜꯗꯤ ꯌꯥꯝ ꯐꯖꯩ ꯃꯣꯏ ꯀꯩꯅꯣꯁꯦ ꯌꯥꯝ ꯆꯥꯟꯅꯩꯌꯦꯕ ꯃꯣꯏꯒꯤ ꯇꯤꯝꯖꯦ
ꯍꯣꯢ
ꯀ꯭ꯋꯥꯏ ꯇꯤꯝꯖꯦ ꯑꯩꯈꯣꯏ ꯄꯨꯔꯥ ꯇꯤꯝ ꯏꯁꯄ꯭ꯔꯤꯠ ꯍꯥꯏ ꯇꯥꯔꯦ ꯇꯤꯝ ꯀꯣꯑꯣꯔꯗꯤꯅꯦꯁꯟ ꯌꯥꯝ ꯆꯥꯟꯅꯕꯗꯣ ꯄꯣꯔꯕꯟꯒꯤꯅ ꯃꯣꯏ ꯃꯥꯏ ꯃꯥꯏ ꯀ꯭ꯂꯞꯇ ꯌꯥꯝꯅ ꯍꯩꯖꯕ ꯑꯗꯨꯒ ꯃꯣꯏ ꯄꯨꯟꯁꯤꯜꯂꯀꯥꯟꯗ ꯑꯃꯨꯛ ꯆꯥꯟꯅꯗꯕꯤꯗꯨꯅꯦ ꯇꯧꯔꯤꯁꯦ ꯄꯥꯁ ꯨꯛ ꯆꯥꯟ ꯆꯥꯟꯅꯗꯦꯕ ꯄꯨꯣꯠꯨꯀꯅꯤ
ꯎꯝ ꯆꯥꯅ ꯈ
ꯄꯥꯁ ꯄꯤꯔ ꯄꯤꯔꯒꯁꯨ ꯀꯣꯏꯅꯕꯤ ꯈꯣꯠꯄꯤ ꯑꯗꯩ ꯕ꯭ꯔꯨꯅꯣꯒꯥꯏꯁꯦ ꯀꯩꯅꯣꯅꯤ ꯍꯟꯗꯛ ꯄ꯭ꯔꯤꯃꯤꯌꯔ ꯂꯤꯛ ꯃꯣꯏ ꯏꯪꯂꯦꯟꯒꯤ ꯏꯪꯂꯟꯒꯤ ꯃꯣꯏ ꯀ꯭ꯂꯕꯀꯤꯗ ꯄ꯭ꯔꯤꯃꯤꯌꯔ ꯂꯤꯛꯇ ꯕꯦꯁ ꯄ꯭ꯂꯦꯌꯥꯔꯅꯤ ꯀꯩꯅꯣ ꯃꯥ ꯇꯔꯤꯁꯦ ꯃꯥꯏ ꯑꯦꯁꯤꯁ ꯑꯦꯁꯤꯁ ꯁꯤꯖꯟ ꯑꯃꯗ ꯑꯦꯁꯤꯁ ꯃꯃꯥꯡꯗ ꯔꯦꯀꯣꯔꯠ ꯊꯝꯃꯝꯃꯤꯁꯦ ꯑꯦꯁ ꯑꯦꯁ ꯇ꯭ꯋꯦꯟꯇꯤ ꯋꯥꯟ ꯁ꯭ꯋꯥꯏꯗ ꯊꯝꯃꯝꯕꯅꯦꯕ ꯃꯥꯅꯦ ꯇ꯭ꯋꯦꯟꯇꯤ ꯇꯨ ꯆꯪꯒꯥꯏꯔ ꯑꯦꯁꯤꯁ ꯔꯦꯀꯣꯔꯠ ꯀ ꯊꯨꯒꯥꯏꯔꯤꯅꯤ ꯄꯣꯔꯇꯨꯒꯜ ꯁꯦ ꯑꯗꯨ ꯃꯥꯏ ꯀ꯭ꯂꯕꯀꯤꯗꯗꯤ ꯌꯥꯝ ꯐꯖꯔꯤꯕ ꯄꯣꯔꯇꯨꯒꯜ ꯂꯥꯛꯄꯗ ꯂꯣꯏꯔꯦ ꯇꯥꯗ꯭ꯔ
ꯇꯥꯏ ꯇꯥꯏ
ꯕꯤꯇꯤꯅꯥ ꯍꯣꯏ ꯑꯗꯨ ꯃꯣꯏ ꯕꯤꯇꯤꯅꯥ ꯍꯣꯏꯁꯨ ꯐꯖꯕꯅꯦ ꯕꯤꯇꯤꯅꯥ ꯍꯣꯏ ꯑꯗꯒꯤ ꯖꯎꯅꯦ ꯕ ꯏꯁ꯭ꯀꯥꯏꯗꯣ ꯀꯣꯏꯆꯦꯟ ꯆꯦꯟꯕ ꯃꯤꯅꯦ
ꯑꯗꯨ ꯀꯩꯅꯣꯗꯣ ꯑꯁ ꯀꯩꯅꯣ ꯃꯦꯟꯗꯦꯁ ꯅꯍꯥꯟ ꯦꯡꯇꯣꯛꯈꯤꯕꯗꯣ ꯑꯗꯨꯗꯣ ꯑꯁ
ꯃꯦꯟꯗꯦꯠ ꯌꯥꯎꯔꯤ ꯀꯥꯏꯅ ꯄꯨꯠ ꯁꯥꯥꯔꯗꯣ ꯍꯥ
ꯑꯥ
ꯕꯦꯛꯁꯨ ꯊꯤꯡꯉꯤ ꯃꯊꯛꯇꯁꯨ ꯆꯦꯟꯈꯠꯂꯛꯏ ꯃꯥꯅ ꯑꯃꯨꯛꯛ ꯃꯥꯅ ꯑꯥꯎꯠꯇꯒꯤ ꯄꯣꯜꯂ ꯈꯨꯂꯪꯗꯣ ꯃꯥꯏ ꯑꯥꯎꯇꯦ ꯕꯣꯣꯟꯁꯦ ꯑꯣꯠ ꯑꯣꯠ ꯂꯪꯁꯤꯜꯂꯤꯗꯨꯗꯤ
ꯏꯟꯆꯨꯝ ꯃꯇꯟ ꯄꯣꯔꯣ ꯂꯩꯈꯤꯕ ꯍꯥꯏꯇꯥꯔꯦ ꯌꯥꯝ ꯃꯥꯥꯟꯅ ꯊꯦꯛꯄꯗ ꯀꯩꯅꯣ ꯇꯧꯈꯤꯒꯅꯣ
ꯌꯥꯃꯥꯟꯗꯣ ꯉꯥꯎꯕꯅꯤ ꯀꯩꯅꯣꯅꯦ ꯌꯃꯥꯟ ꯌꯃꯥꯟ ꯌꯥꯃꯥꯟ ꯀꯩꯝ ꯇꯧ ꯉꯝꯗꯦ ꯍꯥꯏꯗꯤ ꯇꯧ ꯉꯝꯗꯦꯗꯤ ꯃꯥꯅ ꯉꯍꯥ ꯃꯥꯅ ꯃꯃꯥꯡꯒ ꯇꯧꯕ ꯈꯣꯠꯇꯧꯒ ꯑꯃ ꯉꯝꯗꯦꯕ
ꯎꯝ
ꯃꯥꯗꯤ ꯊꯦꯛꯆꯜꯂ ꯊꯦꯛꯆꯜꯂ ꯅꯅꯥꯔꯛꯄ ꯃꯤꯅꯦꯕꯗꯣ ꯀꯩꯅꯣ ꯅꯪꯅ ꯕꯦꯗꯦꯁ ꯊꯤꯡꯈꯤꯕꯗꯣꯄꯥ ꯂꯩꯇꯦ
ꯃꯥꯅꯥꯁꯨ ꯍꯥꯏꯗꯨꯗꯤ ꯇꯞꯇꯦꯁ ꯑꯣꯄꯣꯅꯦꯟꯁꯤ ꯅꯤꯅꯣꯃꯦꯟꯗꯦꯁꯅꯦꯅ
ꯃꯣꯏꯁꯨ ꯏꯖꯠꯀꯤ ꯋꯥꯐꯝ ꯂꯥꯛꯑꯁ ꯇꯎ ꯌꯥꯗꯕꯒꯤꯅꯤ
ꯏꯁꯄꯦꯟꯒ ꯀꯅꯥ ꯊꯦꯡꯒꯗꯣꯏꯅꯣꯕ ꯀꯩꯅꯣꯗꯣ ꯀ꯭ꯋꯥꯇꯔꯗ
ꯁ꯭ꯄꯦꯟꯒ ꯀꯩꯅꯣꯒ ꯕꯦꯜꯖꯤꯌꯝꯒ
ꯌ ꯕꯦꯜꯖꯤꯌꯝ ꯀꯣ ꯕꯦꯜꯖꯤꯌꯝꯒ ꯕꯦꯜꯁ ꯑꯗꯨꯒꯤ ꯑꯀꯥꯕꯗꯨꯒ ꯀꯩꯅꯣꯒ ꯑꯃꯛ ꯊꯦꯟꯗꯨꯣꯏꯅꯦꯕ ꯏꯪꯂꯦꯟꯟ ꯒ ꯕ꯭ꯔꯖꯤꯜꯒ ꯇꯥꯖꯦꯁꯅ
ꯑ ꯀꯩꯅꯣ ꯁꯣ ꯃ ꯃ ꯃ ꯃꯥꯏ ꯆꯥꯔꯗ ꯁꯣꯝꯗꯅ ꯀꯩꯅꯣ ꯁꯣꯝ ꯑꯣꯏꯒꯤꯗꯅ ꯍꯧꯖꯤꯛ ꯂꯩꯔꯤ ꯆꯥꯔꯠꯁꯦ ꯑ ꯑꯍꯥꯟꯕ ꯃꯦꯁ ꯅꯝꯕꯔ ꯋꯥꯟꯗ ꯃꯣꯔꯣ ꯑ ꯏꯁꯄꯦꯟꯒ ꯑꯃ ꯀ ꯅꯠꯇꯦ ꯐ꯭ꯔꯥꯟꯁꯀ ꯃꯣꯔꯣꯀꯣ ꯇꯥꯔꯦꯅ ꯗꯦꯠ ꯅꯥꯏꯟꯒꯤ ꯑꯍꯤꯡꯗ
ꯎꯝ
ꯇꯦꯟꯗ ꯍꯥꯏꯇꯥꯔꯦ ꯑꯗꯨ ꯍꯦꯛ ꯃꯊꯪꯗ
ꯃꯨꯔꯨꯀꯣꯁꯨ ꯕꯣꯜ ꯁꯨꯨꯠ ꯇ ꯐꯖ ꯃꯥꯜꯂꯦꯉꯣ
ꯐꯖꯩ ꯃꯣꯔꯣꯀꯣ ꯏꯁ ꯑ ꯐ꯭ꯔꯥꯟꯁꯀ ꯁꯥꯟꯅꯗꯨꯁꯦ ꯑꯗꯨ ꯃꯣꯔꯣꯀꯣꯁꯨ ꯌꯥꯝ ꯐꯖꯩ ꯑꯗꯣ ꯍꯣꯏ ꯐ꯭ꯔꯥꯟꯁꯅꯕꯨꯗꯤ ꯈꯔ ꯀꯩꯅꯣꯕꯨꯗꯤ ꯑꯣꯏꯔꯦ ꯑꯗꯨꯏꯁꯨ ꯍꯥꯏꯕ ꯉꯝꯗꯦꯕ ꯑꯗꯒꯤ ꯁꯣꯝꯅ ꯁꯣꯝ ꯅꯥꯀꯟꯒꯤ ꯁꯥꯏꯠꯇ ꯃꯣꯏꯒꯤ ꯑꯣꯏꯒꯤ ꯁꯥꯏꯠꯇ ꯀꯩꯅꯣ ꯈ ꯋꯥꯠꯂꯤ ꯍꯧꯖꯤꯛꯀꯤ ꯁ꯭ꯄꯦꯟꯒ ꯕꯦꯜꯖꯤꯌꯝꯒꯗꯨꯃ ꯁꯤ ꯑꯀꯥꯕ ꯑꯅꯤꯁꯤꯃꯨꯛ ꯊꯦꯡ ꯍꯥꯏꯥꯏꯗꯨꯅꯦꯕ ꯇꯥꯕ꯭ꯔꯥ
ꯑꯩꯁ ꯏꯁ